ꯅꯨꯡꯉꯥꯏꯔꯤꯕꯣ ꯃꯦꯗꯥꯝ
ꯑꯁ ꯅꯨꯡꯉꯥꯏꯔꯤ ꯍꯥꯏꯕ ꯇꯥꯔꯦꯅꯦ
ꯎ ꯑꯩꯁꯨ ꯑꯗꯨꯝ ꯅꯨꯡꯉꯥꯏꯔꯤꯌꯦ ꯅꯪ ꯈꯣꯟꯖꯦꯟꯁꯦ ꯇꯥꯗ꯭ꯔꯦ ꯀꯨꯏꯔꯦꯅꯦꯀꯣ
ꯑ ꯀꯨꯏꯔ ꯀꯨꯏꯔꯦ ꯅꯁꯛ ꯀ ꯎꯗꯕ ꯀꯨꯏꯔꯦꯅꯦ ꯃꯔꯛ ꯃꯔꯛ ꯀꯣꯏꯔꯛꯑꯣꯅꯦ ꯈꯨꯟꯗꯁꯨ ꯀꯔꯤꯅꯣꯅꯦ ꯅꯣꯏꯁꯨ
ꯑꯩ ꯁꯛꯄꯨ ꯈꯪ ꯀꯥꯎꯔꯕꯣ ꯈꯪꯉꯤꯕ꯭ꯔꯣ
ꯀꯥꯎꯔꯦ ꯀꯥꯎꯔꯦ ꯃꯔꯛ ꯃꯔꯛꯇ ꯀꯣꯏꯔꯛꯑꯣ
ꯀꯣꯏꯔꯛꯀꯦ ꯑꯩ ꯀꯩꯅꯣ ꯇꯧꯔꯦꯕꯀꯣ ꯃꯥꯏꯁꯦ ꯃꯥꯏ ꯊꯤꯃꯟꯕꯒꯤ ꯁꯔꯖꯔꯤ ꯇꯧꯔꯦꯕ ꯑꯗ ꯑꯩ ꯑꯩ ꯃꯥꯏꯗꯣ ꯂꯧꯊꯣꯛꯈ꯭ꯔꯦ ꯃꯥꯏꯁꯦ ꯑꯅꯧꯕ ꯑꯃ ꯍꯥꯞꯄꯕꯅꯦꯕ ꯑꯩ
ꯑꯗꯨꯗꯤ ꯈꯪꯉꯔꯣꯏꯅꯦ ꯑꯗꯨꯗꯤ
ꯑꯩꯈꯣꯏ ꯂꯩꯀꯥꯏꯗꯒ ꯂꯥꯛꯑꯗꯤ ꯅꯣꯏ ꯈꯪꯉꯔꯣꯏꯅꯦ ꯑꯩ ꯍꯥꯟꯅ ꯀꯧꯒꯦ ꯀꯩꯁꯨ ꯈꯜꯂꯨꯅꯨ ꯑꯗꯨꯕꯨꯗꯤ
ꯑꯦꯁꯁꯦ ꯑꯦꯁꯁꯦ ꯌꯥꯝ ꯃꯥꯜꯂꯦ ꯅꯪ ꯑꯗꯨꯗ ꯀꯔꯤ ꯀꯔꯤ ꯍꯣꯠ ꯅꯥꯔꯒ ꯀꯔꯤ ꯀꯔꯤ ꯇꯧꯔꯒ ꯂꯩꯕ꯭ꯔꯣ
ꯑꯗ ꯃꯥꯏ ꯁꯔꯖꯔꯤ ꯇꯧꯔꯒ ꯆꯠꯊꯣꯛꯄ ꯌꯥꯗꯕꯒꯤ ꯂꯩꯔꯤꯅꯤ ꯑꯗꯨꯒ ꯈꯨꯟꯗꯜ ꯑꯩ ꯍꯟꯗꯛ ꯀꯩꯅꯣ ꯇꯧꯔꯕꯅꯤ ꯃꯥꯁꯔꯖꯔꯤ ꯇꯧꯔꯕꯅꯤꯅ ꯁꯛ ꯑꯁꯦ ꯂꯣꯏ ꯑꯣꯜꯂꯕꯅꯤꯀꯣ ꯌꯥꯝ ꯐꯖꯔꯕꯅꯦ
ꯑꯩꯁ ꯁꯦꯂꯤꯕ꯭ꯔꯤꯇꯤꯒ ꯃꯥꯜꯂꯝꯒꯅꯤ ꯑꯗꯨꯗꯤ
ꯑꯁ ꯑꯣꯏꯔꯕꯅꯦ ꯃꯥꯟꯕ ꯅꯠꯇꯦꯅꯦ
ꯑꯦ ꯌꯥꯔꯦ ꯏꯕꯨꯡꯉꯣ ꯑ ꯀꯅꯥꯗꯦ ꯅꯨꯄꯤ ꯊꯤꯈ꯭ꯔꯣ ꯌꯨꯝ ꯄꯥꯜꯂꯣ ꯅꯨꯄꯤ ꯊꯤꯈ꯭ꯔꯥ ꯀꯔꯤ ꯀꯔꯤꯅꯣ ꯇꯧꯔꯣ
ꯑꯁ ꯅꯨꯄꯤꯒꯤꯗꯤ ꯌꯥꯝ ꯋꯥꯠꯂꯤꯗ ꯃꯤ ꯍꯧꯗ꯭ꯔꯤ ꯄꯥꯈꯪ ꯍꯧꯗ꯭ꯔꯤ ꯀꯩꯅꯣ ꯅꯨꯄꯤ ꯊꯤꯔꯣ ꯀꯥꯏꯅ ꯑꯩꯁꯦ ꯁꯛ ꯌꯥꯝ ꯐꯖꯔꯕꯅꯦ ꯍꯟꯗꯛ ꯃꯔꯛꯇꯤ ꯅꯪ ꯑ ꯂꯥꯛꯑꯗꯤ ꯂꯥꯛꯑ ꯀꯥꯟꯗ ꯁꯔꯖꯔꯤꯒ ꯇꯧꯕꯅꯦ ꯅꯣꯏ ꯆꯥꯛꯇꯣꯏꯅꯤꯀꯣ
ꯑꯩꯍꯦꯍꯦ ꯆꯥꯛꯄꯗꯤ ꯆꯥꯔꯔꯣꯏ ꯑꯩ ꯑꯃꯨꯛ ꯑꯃꯛꯀ ꯑꯃꯨꯛ ꯑꯃꯛ ꯈꯛꯇ ꯌꯦꯡꯅꯤꯡꯉꯤ
ꯍꯥꯏꯔꯒ ꯅꯣꯏ ꯆꯥꯔꯣꯏꯍꯥꯏ
ꯑꯦ ꯑꯩꯁ ꯑꯁ
ꯀꯅꯥ ꯀꯥꯏꯗ ꯄꯥꯏꯔꯒꯦ ꯍꯥꯏꯅꯣ
ꯋꯥꯠꯂꯤꯗ ꯑꯗꯨꯗꯤ
ꯑꯁ
ꯋꯥꯠꯂꯤꯌꯦ ꯆꯍꯤ ꯑꯅꯤ ꯑꯍꯨꯝ ꯂꯩꯔꯅꯤ꯫
ꯆꯅꯤ ꯑꯅꯤ ꯑꯍꯨꯝ ꯑꯗꯨꯗꯤ ꯑꯩꯈꯣꯏꯒꯤ ꯁꯦꯟꯇꯤꯅꯔꯤꯗꯣ
ꯑ ꯑꯗꯨ ꯂꯣꯏꯔꯒ ꯍꯣꯏ ꯇꯧꯒꯅꯤ
ꯀꯩꯅꯣ ꯂꯩꯀꯥꯏꯒꯤ ꯅꯨꯄꯤꯁꯤꯡꯁꯦ ꯑꯗꯣ ꯉꯥꯏꯔꯒ ꯑꯗꯨ ꯂꯣꯏꯔꯒꯗꯤ ꯑꯁ ꯆꯦꯟ ꯆꯣꯡꯕꯒꯤꯁꯦ ꯋꯥꯏ ꯆꯥꯏꯗꯧ ꯃꯥꯜꯂꯤ
ꯅꯪꯁꯨ ꯑꯗꯨ ꯂꯣꯏꯔꯀꯥꯟꯗ ꯂꯨꯍꯣꯡ
ꯑꯦ ꯋꯥꯠꯂꯤ ꯋꯥꯠꯂꯤ ꯑꯗꯨ ꯂꯣꯏꯔꯒ ꯁꯦꯟꯇꯤꯅꯔꯤ ꯑꯅꯤ ꯑꯍꯨꯝꯕꯥꯎ ꯉꯥꯏꯈꯤꯗꯣꯏꯅꯤ꯫
ꯑꯦ
ꯑꯩꯈꯣꯏꯗꯤ ꯁꯤꯠꯇ꯭ꯔꯦ ꯁꯤꯠꯇ꯭ꯔꯦ꯫
ꯑꯦꯁ ꯑꯗꯨꯅ ꯅ ꯅ ꯅꯪꯅ ꯁꯔꯖꯔꯤ ꯇꯧꯋꯤ ꯍꯥꯏꯕꯗꯨ
ꯑꯗꯨꯒꯤꯅꯦꯧ ꯇꯧꯔꯤꯅꯤꯅꯦ ꯑꯗꯨꯒꯤ ꯁꯔꯖꯔꯤ ꯇꯧꯕꯗꯒꯤ ꯈꯔ ꯔꯤꯀꯣꯕꯔꯤ ꯇꯧꯅꯕ ꯈꯔ ꯋꯥꯠꯂꯤꯕꯀꯣ꯫ ꯂꯣꯏꯔꯀꯥꯟꯗꯗꯤ ꯑꯩ ꯐꯥꯎꯔꯅꯦꯕ
ꯅꯪꯒꯤ ꯃꯥꯏ ꯄꯨꯂꯞ ꯁꯦꯝꯂꯕꯣ
ꯎꯝ ꯁꯦꯝꯃꯦ ꯄꯜꯂꯞ ꯃꯥꯏꯕꯨꯗꯤ ꯌꯥꯝ ꯐꯖꯔꯅꯦꯕꯀꯣ ꯀꯣ ꯑꯗꯨꯒ ꯑꯩꯒꯤ ꯋꯥꯡꯕꯁꯦ
ꯋꯥꯡ ꯁꯥꯡꯕꯁꯨ ꯇꯧꯑꯣ ꯑꯗꯨꯁꯨ ꯁꯦꯝꯃꯣ
ꯑꯗꯨꯒꯤꯅꯦ ꯃꯊꯥ ꯁꯥꯔꯤꯁꯦ ꯅꯦꯝꯃꯦꯕꯀꯣ
ꯑꯗꯨꯁꯨ ꯌꯣꯠꯀ ꯁꯔꯨ ꯃꯅꯨꯡꯗ ꯌꯣꯠꯀ ꯍꯥꯞꯄꯒ ꯇꯧꯕꯗꯣ ꯇꯧꯔꯨꯁꯤꯔꯥꯅ ꯈꯜꯂꯤ
ꯑꯥ ꯇꯧꯍꯧꯔꯣ ꯇꯧꯍꯧꯔꯣ
ꯑ ꯄꯩꯁꯥ ꯈꯔ ꯋꯥꯠ ꯑꯗꯨꯒꯤ ꯗꯣꯅꯦꯁꯟ ꯈꯔ ꯂꯧꯔꯒ ꯇꯧꯖꯤꯔꯥ ꯈꯜꯂꯤꯌꯦ꯫ ꯄꯩꯁꯥ ꯈꯔ ꯋꯥꯠꯇꯕꯗꯒꯤ ꯄꯩꯁꯥ ꯌꯥꯝ ꯆꯪꯒꯅꯤ ꯍꯥꯏꯌꯦ ꯎꯝ
ꯂꯝꯕꯤꯗ ꯐꯝꯔꯒ ꯗꯣꯅꯦꯁꯟ ꯇꯧꯔꯣꯅꯦ
ꯂꯝꯕꯤꯗ ꯐꯝꯃꯒ ꯇꯧꯕꯁꯦ ꯁꯛꯀ ꯐꯖꯕꯅꯦ ꯄꯛꯆꯗꯧ ꯃꯥꯟꯗꯕ
ꯃꯤꯒꯤ ꯃꯤ ꯅ ꯌꯥꯝ ꯌꯥꯝ ꯄꯤꯔꯅꯤ ꯀꯔꯤꯅꯣ꯫
ꯑꯗꯨꯒꯨꯝꯕ ꯇꯧꯔꯒ ꯃꯤꯅ ꯊꯤꯅ ꯉꯥꯡꯉꯅꯤ ꯁꯛꯁꯤ ꯌꯥꯝ ꯐꯖꯔ ꯀꯩꯅꯣ ꯂꯝꯕꯤ ꯃꯇꯥꯏꯔꯒ ꯐꯝ ꯄꯩꯁꯥ ꯅꯤꯔꯤ ꯑꯗꯨꯅ ꯍꯥꯏꯔꯅꯦꯕꯀꯣ ꯑꯗꯨꯅ ꯑꯩꯖꯨ ꯅꯪ ꯑꯩꯖꯨ ꯍꯥꯟꯅ ꯄꯩꯁꯥ ꯋꯥꯠꯄꯒꯤ ꯁꯨꯃꯥꯏꯅ ꯈꯜꯂꯦꯕ꯫ ꯑꯗꯨꯗ ꯌꯥꯔꯔꯣꯏꯅ ꯑꯃꯨꯛ ꯍꯜꯂꯕꯅꯦ
ꯑ
ꯑꯁꯪꯕꯅꯦ ꯈꯜꯂꯕꯅꯦ ꯇꯧꯒꯦꯅ ꯇꯧꯔꯕꯅꯦ ꯐꯤꯔꯣꯟꯒꯁꯦ ꯁꯦꯒꯥꯏꯔꯒ ꯀꯩ ꯇꯧꯔꯕꯅꯦ꯫
ꯀꯣꯏꯔꯀꯦ꯫
ꯅꯪ ꯑꯩꯅꯦꯅ ꯈꯪꯉꯔꯦ
ꯑꯗꯨ ꯌꯦꯡꯕ ꯂꯥꯛꯀꯦꯕ
ꯎꯝ ꯂꯑꯣ ꯂꯑꯣ ꯑꯩ ꯃꯥꯏꯒꯁꯦ ꯄꯨꯝꯃꯣꯟ ꯑꯣꯜꯂꯒ
ꯑꯗꯨꯗꯤ ꯍꯥꯟꯅ ꯐꯣꯇꯣ ꯊꯥꯊꯥꯔꯛꯑꯣ ꯎꯗ꯭ꯔꯁꯨ ꯈꯪꯉꯣꯏꯅ
ꯑꯁ ꯐꯣꯇꯣ ꯑꯩ ꯀꯦꯃꯦꯔꯥ ꯌꯥꯗꯦ ꯑꯗꯣ ꯐꯣꯇꯣ
ꯅꯪꯁꯤꯗꯤꯃ
ꯀꯦꯃꯦꯔꯥ ꯐꯣꯟ ꯂꯧꯅꯕ ꯗꯣꯅꯦꯁꯟ ꯄꯩꯁꯥ ꯈꯔ ꯊꯥꯔꯛꯑꯣ ꯑꯗꯨꯒ ꯐꯣꯟꯗꯣ ꯀꯦꯃꯦꯔꯥ ꯐꯕ ꯂꯧꯔꯒꯦ ꯑꯗꯨꯒ ꯊꯥꯔꯛꯑꯒꯦ꯫
ꯑꯩꯒꯤ ꯑꯩꯒꯤ ꯑꯣꯏꯅ ꯊꯥꯔꯛꯀꯦ ꯑꯗꯨꯗꯤ
ꯅꯪꯒꯤ ꯑꯣꯏꯅ ꯍꯣꯏ ꯅꯪꯒꯤꯁꯨ ꯊꯥꯔꯛꯑꯣ ꯅꯪ ꯁꯛꯁꯨ ꯎꯗ ꯀꯨꯏꯔꯕꯅꯤꯅ ꯀꯥꯎꯒꯦ ꯇꯧꯔꯤꯅꯦꯍꯦ ꯑꯩ ꯍꯟꯗꯛ ꯃꯔꯛ ꯀꯣꯛꯁꯦ ꯀꯣꯛꯁꯨ ꯌꯥꯗ꯭ꯔꯦ ꯃꯥꯏ ꯈꯛꯇ ꯅꯠ
ꯒꯣꯢ ꯌꯥꯗ꯭ꯔꯦ ꯑꯁ
ꯀꯣ ꯌꯥꯗ꯭ꯔꯦ꯫
ꯀꯣꯏꯔꯔꯣꯏ ꯅꯪ ꯑꯗꯨꯗꯤ
ꯅꯪꯗꯣ ꯃꯥꯏ ꯃꯨꯕ꯭ꯔꯥ ꯉꯧꯕ꯭ꯔꯥ ꯀꯥꯎꯔꯦ
ꯂꯧ ꯉꯛꯇ ꯆꯠꯄꯅꯤꯅ ꯃꯨꯁꯨꯛ ꯃꯨꯔꯒ ꯅꯣꯏꯁꯨ ꯈꯪꯉꯝꯔꯣꯏ
ꯑꯩꯗꯤ ꯂꯧ ꯆꯠꯂꯁꯨ ꯅꯣꯏꯗꯤ ꯁꯟꯗꯣꯟꯒ ꯀꯩꯀꯩꯅꯣ
ꯑꯦ ꯇꯧ ꯇꯧꯗꯦ ꯇꯧꯗꯦ ꯇꯧꯗꯦ ꯑꯗꯨꯒꯨꯝꯕ ꯇꯧꯗꯦ ꯑꯩ ꯑꯗꯨꯅ ꯂꯧꯂꯤꯡꯕ ꯆꯠꯄꯅꯤꯅ ꯁꯛꯀꯁꯤ ꯌꯦꯡꯕ ꯌꯥꯗ꯭ꯔꯦ ꯍꯟꯗꯛꯁꯦ꯫ ꯉꯥꯏꯍꯥꯛ ꯂꯩꯔꯒ ꯀꯣꯏꯔꯛꯀꯦ
ꯊꯕꯛꯀꯁꯦ ꯌꯥꯝ ꯂꯤꯡꯗꯧ ꯃꯥꯂꯦ꯫
ꯍꯣꯏ ꯊꯕꯛ ꯌꯥꯝ ꯀꯟꯕꯅꯤꯅꯦ ꯅꯪꯖꯨ ꯊꯕꯛ ꯀꯟꯕ ꯅꯨꯄꯤ ꯊꯤꯌꯨꯀꯣ꯫
ꯑꯩ ꯈꯪꯗꯦꯅꯦ ꯊꯕꯛ ꯀꯟꯕ ꯑꯩꯒꯤ ꯑꯩꯒ ꯇꯤꯟꯅꯕ ꯑ ꯂꯩꯁꯥꯕꯤꯁꯤꯅ ꯊꯕꯛ ꯁꯨꯡꯍꯩ ꯍꯩꯇꯦ꯫ ꯊꯕꯛ ꯇꯧꯗꯕ ꯃꯤ ꯉꯥꯛꯇ ꯍꯣꯏ ꯑꯗꯨꯁꯨ ꯌꯥꯏ
ꯊꯕꯛ ꯀꯟꯕ ꯃꯤ ꯂꯧꯔꯗꯤ ꯍꯥ ꯅꯪ ꯅꯨꯡꯉꯥꯏꯔꯅꯤ ꯅꯪ ꯁꯨꯗꯕꯤꯗ ꯑꯗꯨꯝ ꯂꯩꯕ ꯌꯥꯏꯅ꯫
ꯑꯩꯒꯤ ꯊꯤꯕꯤꯒꯦ ꯍꯥꯏꯔꯗꯤ ꯁꯖꯦꯁꯟ ꯍꯥꯏꯔ ꯀꯣ ꯑꯩꯒꯤꯗꯤ ꯃꯁꯛꯄ ꯇꯤ ꯀꯌꯥ ꯑꯩꯗꯤ ꯀꯌꯥꯝ ꯈꯟꯗꯦꯗ꯫
ꯎꯝ ꯅꯨꯄꯤꯗꯣ
ꯍꯧꯔꯣ
ꯍꯣꯏ ꯋꯥꯡ ꯆꯥꯎꯔꯗꯤ ꯌꯥꯔꯦ ꯑꯗꯨꯒ ꯑꯃꯒ ꯃꯆꯤꯟ ꯀꯟꯗꯕꯀꯣ ꯑꯗꯣ ꯂꯩꯁꯥꯕꯤꯁꯤꯡꯁꯦ ꯃꯆꯤꯟ ꯀꯟꯕ ꯉꯥꯛ ꯈꯔ ꯐꯕꯗꯤ ꯑꯗꯨꯝ ꯂꯩꯗ ꯃ ꯟꯕ ꯑꯗꯨꯨꯅꯦꯕ ꯑꯔꯥꯟꯗꯥ ꯅꯟꯕꯗꯣ ꯑꯗꯨ ꯑꯗꯨꯒꯨꯝꯕ ꯉꯥꯛꯇꯅꯦ ꯑꯗꯨꯒꯨꯝꯕꯗꯤ ꯇꯜꯂꯦ꯫
ꯏꯩꯅ
ꯑꯩꯅ ꯅꯦꯝꯕꯅꯦ ꯃꯥꯅ ꯑꯃꯨꯛ ꯋꯥ ꯆꯥꯎꯔꯒ ꯃꯆꯤꯟ ꯀꯜꯂꯒ ꯇꯧꯔꯗꯤ ꯑꯩꯗꯤ ꯑꯣ ꯂꯣꯏꯔꯦꯗꯅ ꯃꯥꯅ ꯐꯨꯗꯤꯠꯂꯗꯤ ꯑꯗꯨꯝ ꯋꯥꯔꯤ ꯂꯣꯏꯔꯦ꯫ ꯑ ꯂꯧꯒꯗꯤ ꯂꯣꯏꯅꯔꯕꯣ꯫
ꯂꯣꯏꯅꯔꯦ ꯈꯣꯏꯒꯤ ꯂꯧꯁꯨ ꯅꯍꯥꯟ ꯂꯣꯏꯈ꯭ꯔꯦ
ꯎꯝ ꯂꯧꯖꯦ ꯅꯣꯏꯒꯤꯗꯣꯥ ꯑꯥ ꯃꯈꯥꯔꯣꯝꯗꯅꯦꯀꯣ
ꯎꯝ ꯑꯥ ꯑꯗꯨꯅꯦ ꯑꯩꯣꯏꯒꯤꯗꯤ
ꯎꯝ ꯌꯥꯝꯝꯐꯩꯒ ꯃꯤꯗꯤ ꯂꯧꯁꯨ ꯂꯧ ꯁꯨꯕꯁꯨ ꯍꯩ ꯃꯁꯛꯀ ꯐꯖꯕꯅꯦ ꯋꯥ ꯆꯥꯎꯕꯅꯦ ꯂꯥꯏꯔꯤꯛꯀ ꯑꯣꯖꯥ ꯑꯣꯏꯔꯛꯄꯅꯦ ꯑꯁ
ꯁꯦꯁꯦꯁꯦ ꯍꯥ
ꯃꯤꯅ ꯐꯕꯅꯦ ꯅꯪ ꯅꯪꯕꯨ ꯂꯧꯕ ꯅꯨꯄꯥ ꯅꯪꯕꯨ ꯂꯧꯕ ꯅꯨꯄꯥꯗꯗꯤ ꯑꯁ ꯂꯕꯥꯛ ꯌꯥꯝ ꯐꯒꯗꯧꯔꯦꯕ ꯑꯩꯅ ꯑꯣꯏꯁꯤꯔꯅ ꯈꯜꯂꯒ ꯅꯣꯏꯗꯤ ꯆꯦ ꯑꯣꯏꯕꯅꯤꯅ ꯑꯗꯨꯁꯨ ꯌꯥꯔ
ꯗꯨꯅꯦ
ꯑꯗ ꯍꯥꯏꯔꯛꯀꯅꯦꯁꯦꯁꯦ ꯍꯧꯔꯦ ꯍꯧꯔꯤ
ꯑꯉꯥꯡꯅꯦ ꯅꯣꯏꯗꯤ
ꯑꯦ ꯁꯨꯃꯥꯏꯅ ꯍꯥꯏꯔꯛꯀꯅꯤꯅ ꯈꯪꯕꯒꯤꯀꯣ ꯍꯥꯏꯗꯕꯅꯦ ꯑꯩꯅ
ꯑꯉꯥꯡꯒꯤꯅꯦ ꯅꯥꯏꯒꯤꯗꯤꯐꯕꯕ ꯂꯥꯛꯀꯅꯤꯅꯦ ꯉꯥꯏꯌꯣ
ꯑꯩꯈꯣꯏꯒꯤꯗꯤ ꯄꯣꯛ ꯄꯣꯛꯇ꯭ꯔꯤꯕ ꯃꯥꯜꯂꯦ ꯑꯩꯈꯣꯏꯒꯤꯗꯤ
ꯂꯥꯏꯔꯤꯛ ꯀꯟꯅ ꯄꯥꯑꯣ ꯀꯔꯤ ꯀꯔꯤ ꯍꯣꯠꯅꯔꯒ ꯂꯩꯕ꯭ꯔꯣ ꯍꯧꯖꯤꯛꯀꯥꯟ
ꯅꯗꯤ ꯇꯨꯝꯕ ꯆꯥꯕ ꯑꯁꯤꯅꯤ ꯀꯔꯤꯕꯨ ꯇꯧꯗꯣꯏꯅꯣ ꯊꯕꯛꯁꯨ ꯐꯪꯗꯕꯅꯤꯅ
ꯐꯪꯒꯅꯤ ꯀꯟꯅ ꯍꯣꯠꯅꯧ ꯀꯣꯆꯤꯡ ꯆꯠꯄ ꯃꯥꯜꯂꯤꯕꯣ ꯅꯪ
ꯆꯠꯇꯦ ꯆꯠꯇꯦ ꯀꯨꯁꯤꯡꯒꯁꯦ ꯂꯣꯏ ꯇꯣꯛꯑꯦ ꯇꯨ ꯊꯥꯎꯖꯟ ꯇ꯭ꯋꯦꯟꯇꯤ ꯊ꯭ꯔꯤꯗꯅ
ꯑꯣ ꯑꯗꯨ ꯌꯨꯝꯗ ꯄꯥꯔꯒ ꯂꯩꯕ꯭ꯔꯣ
ꯌꯨꯝꯗꯁꯨ ꯄꯥꯗ꯭ꯔꯦ ꯇꯨꯝꯕ ꯆꯥꯕ ꯍꯥꯏꯗꯤ ꯅꯨꯡꯊꯤꯟꯗ ꯋꯥꯀꯤꯡ ꯆꯠꯊꯣꯛꯑꯒ ꯕꯣꯜꯗꯤ ꯁꯥꯟꯅꯩꯀꯣ ꯎꯝ ꯑꯁ ꯑꯩꯈꯣꯏ ꯀꯥꯏꯗ ꯅꯨꯄꯤꯒꯩꯁꯨ ꯂꯩꯇ꯭ꯔꯦ ꯍꯅꯨꯕꯤ ꯉꯥꯛꯇꯅꯦ
ꯑꯗꯨꯒ ꯕꯣꯜ ꯍꯟꯗꯛꯀꯤ ꯕꯣꯜ ꯃꯇꯝꯅꯤꯅꯀꯣ ꯕꯣꯜꯁꯨ ꯃꯣꯏꯒꯤ ꯑ ꯋꯥꯈꯜꯗ ꯀꯩꯅꯣ ꯑꯣꯏꯅ ꯣꯁꯣ ꯃꯔꯛꯒ ꯃꯔꯛꯒꯗꯁꯥꯅ ꯀꯣ
ꯎꯝ ꯕꯣꯁꯁꯨ ꯌꯦꯡꯕ꯭ꯔꯣ ꯍꯟꯗꯛ
ꯌꯦꯡꯉꯤꯅꯤ ꯑꯥꯔꯖꯦꯟꯇꯤꯅꯥ ꯁꯤꯅꯕꯅ ꯁꯞꯄꯣꯔꯠ ꯇꯧꯔꯒ ꯁꯨꯝꯁꯤ ꯁꯤ ꯁꯤꯗꯦ ꯑꯔꯖꯦꯟꯇꯤꯅ ꯖꯦ ꯀꯃꯥꯏꯅ ꯇꯧꯕꯅꯣ ꯃꯣꯏꯁꯦ
ꯃꯣꯏꯗꯤ ꯌꯥꯝ ꯍꯩꯌꯦꯅꯦ
ꯍꯩꯌꯦ
ꯍꯩꯕ ꯉꯥꯛꯇꯅꯤꯅꯦ
ꯅꯪ ꯀꯅꯥꯒꯤ ꯐ꯭ꯔꯦꯟꯁꯅꯣ ꯅꯪꯅ
ꯑꯩ ꯑꯩ ꯑꯁ ꯑꯩꯒꯤꯗꯤ ꯁꯤꯈ꯭ꯔꯦꯗ ꯑꯩꯗꯤ ꯐ꯭ꯔꯥꯟꯁꯇ ꯕꯥꯄꯦꯗ ꯇꯧꯕꯅꯤꯅꯦꯍꯦ
ꯑ ꯑꯁ ꯑꯗꯩ ꯅꯪ ꯑꯥꯔꯖꯦꯟꯇꯤꯅꯥꯒ ꯇꯧꯔꯗꯤ ꯐꯨꯒꯦ ꯇꯧꯕ
ꯑꯥꯔꯖꯦꯟꯇꯤꯅꯥꯕꯨꯗꯤ ꯑꯩ ꯄꯥꯛ ꯄꯥꯝꯗꯦꯗ
ꯎꯝ ꯍꯜꯂꯒꯦ ꯃꯣꯏ ꯏꯕꯥꯄꯤꯗꯨꯗꯤ ꯐꯖꯩꯀꯣ ꯌꯥꯝ ꯏꯪ ꯇꯞꯄꯦ ꯃꯥꯗꯣ
ꯎꯝ ꯑꯗꯨꯅ ꯄꯥꯝꯃꯤꯅꯦ ꯑꯩꯗꯤ
ꯎꯝ ꯃꯥ ꯏꯪ ꯇꯞꯄꯦ ꯑꯗꯨꯒ ꯑꯁ ꯆꯞꯄ꯭ꯔꯤ ꯃꯥꯟꯕ ꯑꯃ ꯃꯣꯏꯒꯤ ꯅꯦꯃꯔ ꯍꯥꯏꯕꯗꯣ ꯑꯗꯣ ꯆꯦ ꯑꯥ ꯐꯖꯕꯅꯦꯍꯦ ꯅꯪ ꯈꯪꯗꯕꯩꯅꯦ
ꯑ ꯑꯗꯨꯗꯤ ꯄꯥꯝꯃꯦ
ꯑꯗ ꯍꯟꯗꯛꯅ ꯑꯦꯟꯖꯤ ꯑꯣ ꯇꯧꯕꯒꯤ ꯁꯥꯟꯅꯗꯕ ꯋꯥꯅꯤ ꯃꯥ ꯍꯥꯟꯅ
ꯀꯗ꯭ꯔꯒ ꯌꯥꯝ ꯇꯧꯃꯜꯂꯦ ꯑꯗꯨ ꯅꯨꯄꯥ
ꯇꯧꯗꯤ ꯇꯧꯕꯅꯦ ꯃꯤꯒ ꯈꯠꯅꯔꯒꯅꯦ ꯃꯤꯆꯤꯒ ꯈꯠꯄꯗ ꯇꯧ ꯍꯩꯕꯅꯦ ꯑꯗꯨꯗꯅꯦ ꯐꯖꯔꯤꯁꯦ
ꯑꯦ ꯏꯁ ꯏꯁ ꯏꯁ ꯄꯥꯝꯗꯦ ꯑꯗꯨꯒꯨꯝꯕ
ꯑꯗꯨꯒ ꯃꯣꯏꯒꯤ ꯔꯣꯅꯥꯜꯗꯣꯒ ꯃꯦꯁꯤꯒ ꯇꯧꯕ ꯃꯣꯏꯒꯤ ꯀꯝꯄꯤꯇꯤꯁꯟ ꯇꯧꯅꯕ ꯍꯥꯃꯦꯡ ꯍꯥꯏꯕꯗꯣ
ꯑꯗꯨꯒꯨꯝꯕꯗꯤ ꯌꯥꯎꯗꯦ ꯀꯣꯏ
ꯎꯝ ꯑꯗꯣ ꯍꯥꯟꯅꯟ ꯍꯥꯏꯕ꯭ꯔꯥ ꯑꯗꯨ ꯑꯗꯨꯁꯨ ꯐꯖꯩꯅꯦ
ꯑꯗꯨꯁꯨ ꯍꯣꯏ ꯖꯣꯀꯥꯔ ꯑꯗꯨꯝ ꯃꯥꯜꯂꯦ ꯃꯤꯅꯗꯤ ꯑꯗꯨꯝ ꯂꯣꯏ ꯃꯥ ꯄꯥꯝꯅꯩ ꯃꯥ ꯃꯥꯕꯨꯗꯤ
ꯎꯝ
ꯍꯥꯟꯅ ꯀꯥꯕ ꯌꯥꯕꯅꯦ ꯃꯣꯏ ꯏꯪꯅꯦꯛꯒ ꯍꯥꯟꯅ ꯁꯥꯟꯅꯕꯗꯣ ꯃꯣꯏ ꯇꯤꯝꯃꯦꯠꯅ ꯑꯦꯁꯤꯁ ꯄꯤꯗꯕꯩ ꯂꯩꯥꯍꯧꯕꯅꯦ
ꯑꯁ ꯌꯥꯝ ꯅꯨꯡꯆꯤꯌꯦ ꯑꯗꯨ ꯌꯦꯡꯔꯒ ꯅꯨꯡꯉꯥꯏ
ꯑꯁ ꯅꯨꯡꯁꯤꯕꯁꯦ ꯂꯣꯏ ꯅꯨꯡꯁꯤꯏꯗꯥ ꯍꯟꯗꯛ ꯀꯩꯅꯣꯒꯤ ꯁ꯭ꯋꯦꯗꯦꯟ ꯁ꯭ꯋꯦꯗꯦꯟ ꯑꯦ ꯀ꯭ꯔꯣꯁꯤꯌꯥꯗꯣ ꯃꯣꯗ꯭ꯔꯤꯛꯀ ꯃꯣꯏ ꯂꯣꯏ ꯔꯤꯖꯥꯏ꯭ꯟ ꯆꯠꯇꯧꯔꯦꯕꯀꯣ
ꯈꯪꯗꯦ ꯍꯥꯏꯂꯥꯏꯒꯨꯝꯕ ꯉꯥꯛꯇ ꯌꯦꯡꯕꯅꯤꯅ ꯑꯗꯨ ꯍꯜꯂꯥꯜꯒꯤ ꯌꯦꯡꯉꯤ
ꯎꯝ ꯍꯟꯗꯛꯀꯤꯖꯦ ꯆꯍꯤ